ꯑꯣ ꯇꯌꯦ ꯇꯌꯦ
ꯆꯠꯂꯒ ꯂꯩꯑꯦ ꯍꯥꯏꯕ꯭ꯔꯣꯅ
ꯑꯁ ꯑꯣꯛꯆꯥꯛ ꯄꯤꯕ ꯆꯠꯄꯅꯦ
ꯑꯁ ꯌꯧꯗ꯭ꯔꯤꯕ꯭ꯔꯣꯅꯦ ꯍꯧꯖꯤꯛꯐꯥꯎ
ꯌꯧꯗ꯭ꯔꯤꯗ
ꯑꯣꯛ ꯑꯣꯛꯁꯤꯡꯗꯣ ꯆꯥꯛ ꯂꯥꯝꯃꯝꯃꯅꯤ
ꯑꯣꯛꯁꯤꯡꯗꯣ ꯌꯥꯝ ꯆꯥꯛ ꯂꯥꯝꯕ ꯃꯥꯜꯂꯦ ꯄꯨꯡ ꯇꯔꯥ ꯌꯧ ꯌꯧꯔꯒ ꯄꯤꯕꯒꯤ
ꯑ ꯊꯦꯡꯉꯦ ꯉꯁꯤꯗꯤ
ꯎꯝ ꯎꯝ
ꯋꯥꯠꯂꯤꯕ꯭ꯔꯥ ꯆꯠꯅꯤꯡꯉꯥꯏ
ꯗ ꯍꯣꯏ ꯀꯩ ꯏꯟꯁꯥꯡ ꯆꯥꯔꯒꯦ ꯅꯣꯏꯗꯤ
ꯉꯁꯤ ꯎꯇꯤ ꯆꯥꯏ
ꯑꯣ ꯀꯅꯥꯅ ꯊꯣꯡꯕ
ꯏꯃꯥꯅ
ꯏꯁ ꯅꯪꯗꯤ ꯊꯣꯡꯗ꯭ꯔꯣ
ꯁ ꯀꯃꯥꯏ ꯊꯣꯡꯉꯦꯔꯣ
ꯍꯧꯒꯠꯄ ꯊꯦꯡꯉ ꯃꯥꯂꯦ ꯍꯦ
ꯊꯦꯡꯗꯦ ꯄꯨꯨꯡ ꯇꯔꯨꯛ ꯄꯨꯡ ꯇꯔꯨꯛ ꯃꯤꯅꯤꯠꯗꯣ ꯀꯌꯥ ꯑꯣꯏꯔꯣ ꯀꯥꯎꯁꯨ ꯀꯥꯎꯈ꯭ꯔꯦ ꯑꯦ
ꯑꯣ ꯌꯥꯍꯧ ꯊꯦꯡꯕꯗꯣ ꯃꯥꯟꯕꯀꯣ ꯑꯩ ꯊꯥꯖꯗꯕꯀꯣ
ꯇꯔꯦꯗꯤ ꯁꯨ ꯑꯩꯍꯧꯗꯦꯅ ꯑꯩꯍꯧꯒꯦꯕꯗꯣ ꯑꯗꯨꯁꯨ ꯀꯩꯅꯣꯅꯣ ꯑꯗꯨ ꯅꯣꯡ ꯐꯠꯇꯕꯒꯤꯀꯣ ꯑꯗꯨ ꯑꯗꯨꯒꯤ ꯇꯨꯝꯕꯅꯤꯗ
ꯑꯣ ꯐꯒꯤ ꯇꯧꯕꯅꯦꯍꯦ ꯂꯩꯁꯥꯕꯤꯁꯤꯡꯗꯤ ꯍꯒꯠꯕ ꯊꯦꯡ ꯁꯣ ꯀꯩꯁꯨ ꯀꯥꯏ ꯀꯥꯏꯗꯦꯗ
ꯑꯁꯦꯡꯕ
ꯑꯗꯨꯒꯤꯅꯦ ꯂꯩꯁꯥꯕꯤ ꯑꯣꯏꯅ ꯅꯨꯡꯉꯥꯏ ꯍꯥꯏꯕꯗꯣ ꯑ ꯅꯨꯡꯁꯤꯌꯦ ꯑꯗꯨꯗꯤ ꯀꯥꯏ ꯆꯠꯄ꯭ꯔꯣ ꯑꯗꯨ ꯅꯆꯦꯈꯣꯏꯗ ꯂꯩꯕ꯭ꯔꯥ ꯑꯣ ꯅꯆꯦ ꯑꯩꯈꯣꯏ ꯃꯤ ꯂꯣꯏ ꯂꯩꯕ꯭ꯔꯥ ꯆꯠꯊꯣꯛꯇꯕ꯭ꯔꯥ
ꯏꯆꯦꯈꯣꯏ ꯂꯩ ꯍꯣꯏ ꯃꯤ ꯈꯔꯗꯤ ꯂꯩꯇꯦ
ꯑꯣ ꯆꯦꯗ ꯅꯆꯦꯗꯣ ꯑꯆꯥꯄꯣꯠ ꯂꯩꯅꯤꯉꯥꯏ ꯄꯩꯁꯥ ꯅꯤꯌꯣ ꯑꯗꯨꯒ ꯑꯆꯥꯄꯣꯠ ꯂꯩ ꯅꯠꯇ꯭ꯔꯒ ꯁꯤꯡꯖꯨ ꯆꯥꯅꯤꯡꯉꯥꯏ ꯃꯤꯃꯤ ꯄꯤ ꯃꯤꯃꯤꯒꯤꯗꯃꯛ ꯄꯩꯁꯥ ꯄꯤꯌꯣ ꯍꯥꯏꯌꯣ
ꯄꯩꯁꯥ ꯂꯩꯇꯦꯅꯦ
ꯑꯁꯗ ꯅꯆꯦꯗꯣ ꯄꯩꯁꯥ ꯌꯥꯝ ꯂꯩꯔꯝꯒꯅꯤꯗ ꯀꯩꯅꯣ ꯇꯧꯕꯒꯤ ꯑꯁ ꯐꯤ ꯁꯥꯔꯒ ꯂꯩꯕꯗꯣ ꯌꯥꯝ ꯂꯩꯕꯅꯦ ꯑꯁ ꯅꯪ ꯈꯪꯗ꯭ꯔꯣ ꯑꯩ ꯍꯥꯏꯕꯤꯒꯦ ꯅꯤꯡꯁꯤꯡ ꯅꯤꯡꯁꯤꯡ ꯅꯤꯡꯁꯤꯡ ꯆꯥꯛ ꯂꯥꯛꯄꯅꯤꯍꯦ ꯃꯥꯗꯤ ꯅꯤꯡꯉꯥꯏ ꯇꯧꯑꯣ ꯅꯤꯡꯉꯥꯏ ꯅꯤꯡ ꯉꯥꯏ ꯇꯑꯣ
ꯇꯧꯁꯤ ꯔꯈꯪꯗꯤ
ꯎꯝ ꯍꯩꯅꯧ ꯄꯥꯅꯤꯁꯨꯥꯛ ꯍꯩꯅꯧꯁꯨ ꯆꯥꯛꯑꯣꯅꯦ ꯃꯣꯏꯗ ꯂꯩꯔꯗꯤ
ꯑꯁ ꯌꯧꯔꯒ ꯌꯨꯝ ꯌꯧꯔꯒ ꯆꯥꯅꯤꯡꯕ ꯊꯣꯛꯇꯦ ꯀꯔꯤꯒꯤꯅꯣ ꯈꯪꯗꯦ
ꯇꯤꯟ ꯆꯪꯗꯕ꯭ꯔꯣ ꯃꯣꯏꯒꯤꯗꯣ
ꯈꯔꯗꯤ ꯆꯪꯕ ꯌꯥꯎꯋꯦ ꯑꯗ ꯈꯔꯗꯤ ꯆꯪꯗꯕ ꯌꯥꯎꯋꯦ
ꯑꯝ ꯎꯄꯥꯏ ꯂꯩꯇꯦ ꯍꯩꯅꯧꯁꯤꯡ ꯂꯣꯏꯅ ꯆꯤꯡ ꯆꯤꯡ ꯆꯪꯉꯦ ꯑꯩꯈꯣꯏ ꯈꯨꯟꯒꯤꯗꯤꯀꯣ ꯀꯩꯗꯧꯕꯒꯤꯔꯥ ꯈꯪꯗꯦ ꯃ ꯇꯝꯅꯔꯥ ꯈꯪꯗ꯭ꯔꯦ
ꯎꯝ
ꯂꯣꯏꯗꯤ ꯀꯔꯤ ꯃꯊꯦꯜ ꯇꯧꯒꯦ ꯀꯁꯤ
ꯑꯩꯈꯣꯏꯗꯣ ꯎꯇꯤ ꯇꯧꯋꯦ ꯑꯩꯈꯣꯏꯁꯨ ꯎꯁꯣꯏ ꯎꯁꯣꯏ ꯎꯇꯤꯗꯣ ꯎꯝ ꯑꯣ ꯎꯁꯣꯏꯒꯤ ꯏꯇꯤ ꯆꯥꯏ
ꯑꯩꯗꯤ ꯆꯥꯛ ꯆꯥꯗ꯭ꯔꯤꯉꯩꯁꯨ ꯀꯩꯅꯣ ꯊꯤ ꯐꯥꯏꯌꯦ ꯑꯗꯨꯒ ꯆꯥꯛ ꯆꯥꯕ ꯂꯣꯏꯔꯒ ꯈꯔ ꯂꯩꯣꯏꯔ ꯀꯥꯟꯗꯁꯨ ꯊꯤ ꯐꯥꯏꯌꯦ ꯑꯗꯨꯒꯤ ꯍꯧꯖꯤꯛꯁꯦ ꯏꯅꯔꯖꯤ ꯌꯥꯎꯗ꯭ꯔꯦ ꯑꯩ
ꯊꯤ ꯄꯥꯏ ꯋꯥꯔꯤ ꯑꯃꯨꯛ ꯊꯣꯛ ꯑꯦꯍ
ꯑꯅꯤ ꯑꯅꯤꯅꯦ ꯇꯧꯁꯨ ꯑꯁ ꯑꯉꯛꯄꯅꯤꯀꯣ ꯑꯩꯒꯤ ꯄꯨꯛꯇꯣ ꯂꯩꯇ꯭ꯔꯦ ꯍꯧꯖꯤꯛꯁꯨ
ꯀꯟꯗꯕꯅꯦꯕꯥ ꯅꯪꯗꯣ ꯊꯤ ꯌꯥꯝ ꯐꯥꯏꯔꯗꯤꯀꯣ ꯅꯪꯒꯤ ꯈꯨꯅꯣꯛ ꯈꯨꯅꯧꯗꯨꯒ ꯈꯪꯉꯦ ꯏꯩꯅꯣꯖꯤ ꯌꯥꯝꯇ ꯂꯩꯥꯏꯇ꯭ꯔꯦ ꯍꯥꯏꯦꯕꯗꯨ
ꯑ ꯀꯔꯤ ꯇꯎ ꯁꯤꯔꯥ ꯈꯪꯗ
ꯑꯁ ꯊꯤ ꯐꯔꯕꯗꯨꯅ ꯍꯦꯜꯗꯤ ꯑꯣꯏ ꯍꯥꯏꯔꯕꯅꯤꯗ ꯊꯤ ꯐꯥꯏꯕꯁꯤꯡꯗꯣ ꯅꯨꯃꯤꯠꯇ ꯑꯅꯤ ꯑꯍꯨꯝ ꯐꯥꯏꯕꯗꯣ ꯑꯩꯒꯤ ꯅꯨꯄꯥꯗꯤ ꯅꯨꯃꯤꯠꯇ ꯑꯅꯤ ꯑꯍꯨꯝ ꯑꯗꯨꯝ ꯍꯥꯏꯕꯅꯦ ꯌꯥꯝ ꯐꯩ ꯍꯥꯏꯕꯅꯦ ꯑꯗꯨꯒꯨꯝꯕꯗꯣ
ꯗꯤ ꯋꯥꯒꯤꯗꯤ ꯏꯔꯖꯤ ꯂꯩꯇꯕ
ꯑꯁ ꯃꯥꯗꯤ ꯏꯅꯔꯖꯤ ꯌꯥꯝ ꯂꯩꯕ ꯃꯥꯜꯂꯗ
ꯑꯁ ꯌꯥꯏꯌꯦ ꯑꯗꯨꯗꯤ
ꯁꯟꯖꯥ ꯃꯨꯛꯄꯒꯨꯝꯕꯗꯣ ꯃꯥꯗꯤ ꯌꯥꯝ ꯀꯟꯕꯅꯦ ꯑꯇꯩꯗꯤ ꯈꯪꯗꯦ ꯑꯗꯨꯕꯨꯀꯣ ꯃꯃꯥꯟꯅꯕꯤ ꯃꯃꯥꯟꯅꯕꯁꯤꯡꯒ ꯃꯨꯛꯑꯦ ꯍꯥꯏꯌꯦꯦ ꯅꯍꯥꯟꯗꯣ ꯑꯗꯨꯒ ꯃ ꯂꯣꯏ ꯉꯥꯝ ꯉꯝꯃꯦ ꯍꯥꯏ ꯑꯗꯣ ꯄ ꯄꯤꯁꯗꯦꯟꯒꯤ ꯅꯨꯄꯥꯁꯤꯡꯒꯁꯨ ꯃꯨꯛꯏ ꯍꯥꯏ ꯑꯗꯣ ꯃꯥ ꯂꯣꯏ ꯉꯝꯃꯤ ꯍꯥꯏ ꯌꯥ ꯄꯟꯖꯒꯤꯗꯦ
ꯇꯧꯕ ꯌꯥꯗ꯭ꯔꯣ ꯑ ꯄꯟꯖꯥ ꯃꯣꯕꯨꯒꯤꯁꯨ ꯀꯔꯤꯅꯣ ꯑ ꯂꯩꯌꯦꯅꯥ
ꯈꯪꯗꯦ ꯂꯩꯕ꯭ꯔꯥꯅꯦ ꯇꯧꯍꯜꯂꯁꯤꯔ ꯈꯪꯅꯤꯦꯗ
ꯇꯕꯔꯣ ꯑꯗꯨꯗ
ꯁꯥꯏꯑꯦ ꯁꯥꯑꯦ ꯏꯪꯁꯨ ꯏꯪꯉꯤ ꯌꯥꯝ ꯁꯥꯕꯗꯤ ꯑꯣꯏꯗꯦꯗ ꯍꯧꯖꯤꯛꯄꯨꯗꯤ ꯅꯨꯡꯁꯥꯁꯨ ꯊꯣꯛꯇ꯭ꯔꯤꯌꯦ ꯅꯨꯡꯁꯤꯠ ꯈꯔ ꯆꯤꯛꯑ ꯁꯤꯠꯂꯒ ꯂꯩꯑ ꯅꯨꯡꯉꯥꯏꯌꯦ ꯑꯗꯨꯝ ꯅꯪꯒ ꯆꯠꯂꯗꯤ ꯅꯨꯡꯉꯥꯏꯅꯤꯍꯦ ꯋꯥꯔꯤ ꯁꯥꯔꯒ ꯋꯥꯔꯤ ꯁꯥꯔꯒ ꯊꯤ ꯐꯥꯏꯕꯒꯤ ꯋꯥꯔꯤꯁꯨ ꯑꯃꯨꯛ ꯍꯧꯔꯛꯀꯅꯤ ꯁꯤꯡꯖꯨꯒꯤꯁꯨ
ꯊꯕꯤ ꯄꯨꯔꯛꯑꯣ
ꯎꯪ ꯉꯔꯥꯡꯗꯣ ꯏꯅꯦꯝꯕꯣꯛ ꯂꯥꯛꯑꯒ ꯂꯣꯏ ꯂꯧꯔꯕ ꯃꯥꯜꯂꯦ ꯀꯩꯅꯣ ꯁꯤꯡꯒꯤ ꯄꯤꯕ ꯃꯥꯜꯂꯦ
ꯑꯣꯑꯣ
ꯄꯤꯈ꯭ꯔ ꯃꯥꯜꯂꯦ ꯃꯥꯗꯣ ꯂꯩꯇ꯭ꯔꯦ ꯑꯩꯈꯣꯏꯒꯤ ꯂꯧꯗꯣ ꯑꯁ ꯑꯁ ꯋꯥꯏꯗ ꯈꯔ ꯃꯥꯎꯟꯇꯦꯟ ꯑꯣꯏꯕꯒꯤ ꯃꯐꯝ ꯎꯝ ꯎꯝ ꯂꯧꯒꯤ ꯃꯐꯝꯗꯣ ꯌꯥꯝ ꯅꯨꯡꯉꯥꯏꯕ ꯑꯣꯏꯗꯦ ꯃꯥꯗꯣ ꯗꯦꯜꯂꯤ ꯑꯣꯏꯗꯕꯒꯤ ꯀꯣ
ꯎꯝ
ꯑꯁ ꯅꯣꯏꯒꯤ ꯍꯨꯏꯒꯤ ꯃꯃꯤꯡꯗꯣ ꯀꯩ ꯀꯧ ꯀꯩ ꯀꯧꯕ꯭ꯔꯥ
ꯑꯁ ꯆꯞ ꯃꯥꯟꯅꯩꯗ ꯃꯃꯤꯡ ꯃꯃꯤꯡꯒ ꯊꯣꯟꯁꯨ ꯊꯣꯟꯕꯤꯗꯦ
ꯄꯥꯄꯤ ꯑꯗꯨꯝ ꯀꯧꯔꯅꯦ
ꯎꯝ
ꯌꯥꯝ ꯆꯥꯎꯔꯁꯨ ꯄꯞꯄꯤ ꯑꯗꯨꯝ ꯀꯧꯅꯤꯕ ꯅꯣꯏꯗꯣ
ꯃꯄꯥꯟ ꯑꯣ ꯍꯧꯖꯤꯛꯀꯥꯟꯒꯤꯗꯤ ꯀꯩꯅꯣ ꯃꯄꯥꯟꯗ ꯊꯣꯛ ꯊꯣꯛꯇ꯭ꯔꯦ ꯑꯗꯨ ꯑ ꯏꯆꯦ ꯏꯆꯦꯒꯤ ꯌꯨꯝꯗ ꯂꯥꯔꯁꯨꯀꯣ ꯃꯅꯨꯡꯗ ꯆꯪꯗꯦ ꯀꯤꯃꯟꯕꯒꯤ
ꯑꯁ ꯏꯀꯥꯏꯒꯟꯕ ꯃꯥꯜꯂꯦ ꯅꯪ ꯅꯪ ꯃꯥꯟꯕꯒꯤ ꯑꯣꯏꯔꯝ ꯎꯅꯤ
ꯏꯀꯥꯏꯒꯜꯂꯦ ꯍꯣꯏ
ꯁꯦꯖ
ꯑꯁꯦꯡꯕꯅꯦ ꯑꯗꯣ ꯑ ꯍꯨꯏ ꯃꯤꯒꯤ ꯍꯨꯏꯒ ꯊꯦꯡꯅꯔꯗꯤꯀꯣ ꯑꯗꯨꯝ ꯀꯤꯕꯅꯦ ꯃꯥꯗꯣ
ꯑꯣ ꯑꯣ ꯍꯣꯏ ꯃꯄꯨꯁꯨ ꯀꯤꯒꯟꯕꯒꯤ ꯀꯩ ꯅꯣ ꯏꯀꯥꯏꯁꯨ ꯏꯀꯥꯏꯒꯟꯕꯒꯤ ꯃꯄꯨ ꯃꯥꯟꯕꯒꯤ ꯑꯣꯏꯔꯝꯅꯤ
ꯄꯨꯗꯤ ꯊꯣꯡꯉꯥꯟꯈ꯭ꯔꯦ
ꯍꯥꯏꯒꯅꯨꯗ ꯍꯧꯖꯤꯛꯐꯥꯎ ꯏꯀꯥꯏꯒꯟꯕꯗꯣ ꯈꯪꯉꯦꯗ ꯀꯤꯁꯨ ꯀꯤꯒꯟꯕꯗꯣ
ꯇꯣꯡꯉꯥꯟꯈ꯭ꯔꯦꯕ ꯇꯨꯡꯉꯥꯟꯈ꯭ꯔꯦꯕ ꯍꯧꯖꯤꯛꯀꯥꯟꯗꯤ ꯈꯔ
ꯅꯥꯏꯟ ꯍꯟꯗ꯭ꯔꯦꯠꯇꯒꯤ ꯍꯟꯗ꯭ꯔꯦꯠꯗꯒꯤ ꯑ ꯀꯩ ꯍꯥꯏꯁꯤꯔꯥ ꯇꯦꯟ ꯐꯥꯎꯗ ꯇꯦꯟ ꯐꯥꯎꯕꯗꯤ ꯀꯤ ꯑꯣ ꯅꯥꯏꯟꯇꯤ ꯐꯥꯎꯕꯗꯤ ꯀꯤꯔꯔꯣꯏ
ꯏꯁ ꯏꯁ ꯈꯥꯎ ꯌꯥꯝ ꯈꯪꯕ ꯇꯥꯏꯞꯇꯀꯣ
ꯑꯩ ꯈꯪꯉꯦꯗ ꯅꯪꯕꯨꯗꯤꯀꯣ ꯀꯤꯒꯟꯕꯗꯣ ꯀꯤꯒꯟꯕꯗꯣ ꯕꯨꯠ ꯅꯪ ꯉꯔꯥꯡꯁꯨ ꯅꯪꯒꯤ ꯀꯩꯅꯣꯗ ꯑꯁ ꯅꯪꯒꯤ ꯋꯥꯈꯜꯗ ꯕꯨꯠ ꯎꯋꯦ ꯍꯥꯏꯕ ꯗꯣ ꯉꯥꯛ ꯑ ꯅ ꯑꯩꯉꯣꯟꯗ ꯇꯝꯕꯤꯕꯗꯣ ꯀꯥꯎꯔꯕꯣ
ꯉꯟꯅ ꯍꯧꯖꯤꯛꯀꯥꯟꯁꯦ ꯉꯟꯅ ꯇꯨꯝꯕ ꯉꯝꯗꯦꯍꯦ ꯊꯦꯡꯅ ꯊꯦꯡꯅ ꯇꯨꯝꯃꯦ ꯑꯩꯗꯤ
ꯑꯁ ꯅꯪꯁꯨ ꯅꯪꯗꯤ ꯊꯦꯡꯅ ꯇꯨꯝꯃꯁꯨ ꯑꯗꯨꯝ ꯊꯦꯡꯅ ꯍꯧꯒꯠꯄ ꯌꯥꯏꯅ ꯑꯈꯣꯏꯗꯤ ꯌꯥꯗꯦ ꯑꯉꯥꯡ ꯂꯩ ꯕꯅꯤꯅꯀꯣ ꯑꯉꯥꯡꯅ ꯍꯥꯟꯅ ꯍꯧꯒꯠꯄ ꯑꯩꯉꯣꯟꯗꯒꯤ ꯄꯨꯔꯥ ꯑꯦꯛꯇꯤꯚ ꯑꯣꯏꯕꯅꯤ ꯃꯥ ꯂꯩꯁꯥꯕꯤ ꯐꯥꯔꯗꯤ ꯑꯃꯨꯛ ꯊꯦꯡꯅ ꯍꯧꯒꯠꯀꯗ꯭ꯔ ꯈꯪꯗꯦ ꯑꯗꯨ ꯅꯨꯄꯤꯖꯨ
ꯁꯣꯏꯗꯕꯤꯅꯦ ꯇꯧꯅꯤ
ꯉꯟꯅ ꯍꯧꯒꯠꯄꯀꯣ ꯃꯥꯁꯨ ꯑꯩꯉꯣꯟꯗꯒꯤ ꯍꯦꯟꯅ ꯉꯟꯕꯅꯦ ꯑꯩꯈꯣꯏ ꯐꯦꯃꯤꯂꯤꯗ ꯃꯥꯅ ꯈ꯭ꯋꯥꯏꯗꯒꯤ ꯉꯟꯕ ꯑꯗꯨꯒ ꯂꯩꯁꯥꯕꯤ ꯐꯥꯔꯒ ꯑꯃꯨꯛ ꯊꯦꯡꯗꯣꯏꯔꯥ ꯈꯪꯗꯦ ꯊꯥꯖꯗꯦ ꯅꯪ ꯃꯥꯜ ꯃꯥꯜꯂꯝꯅꯤꯍ‌ꯦ ꯃꯥꯁꯨ
ꯑꯉꯥꯡ ꯑꯉꯥꯡ ꯀꯩꯅꯣ ꯑꯉꯥꯡꯁꯤꯡꯁꯨ ꯑꯉꯥꯡ ꯑꯣꯏꯔꯤꯕ ꯀꯥꯟ ꯑꯣꯏꯕ ꯈꯛꯇꯅꯤꯀꯣ ꯃꯣꯏꯅ ꯉꯟꯅ ꯍꯧꯒꯠꯄꯗꯣ
ꯑ‌ꯣ
ꯑꯗꯨ ꯆꯥꯎꯈ꯭ꯔꯗꯤ ꯊꯦꯡꯅ ꯊꯦꯡꯅ ꯍꯧꯒꯠꯂꯦꯕ
ꯎꯝ
ꯇꯨꯝꯂꯤꯗꯣ ꯃꯥꯜꯂ‌ꯦ ꯃꯥꯁꯥ ꯅꯥꯟꯅꯤꯡꯕ ꯑꯗꯨꯒꯨꯝꯕ ꯂꯩꯕꯩ ꯑꯣꯏꯔꯝꯅꯤ
ꯑ‌ꯣ ꯁꯅꯥꯅꯤꯡꯕꯒ ꯑꯁ ꯀꯩꯅꯣ ꯑꯥꯞꯇ꯭ꯔꯅꯨꯟꯗꯤ ꯃꯥꯗꯤ ꯇꯨꯝꯗꯕꯅꯤꯍ‌ꯦ
ꯑꯍꯥꯍꯥ
ꯁꯥꯟꯅꯅꯤꯡꯕꯒꯤ ꯑꯣꯏꯔꯝꯒꯅꯤ ꯑꯃꯈꯛꯇ ꯇꯨꯝꯃꯦ ꯃꯤ ꯃꯤ ꯃꯆꯥꯗꯤ ꯑꯅꯤ ꯑꯍꯨꯝꯔꯛ ꯇꯨꯝꯃꯤ ꯍꯥꯏꯌꯦ ꯃꯥꯗꯤꯀꯣ
ꯌꯧꯗ꯭ꯔꯤꯕ꯭ꯔꯣ ꯅꯪ
ꯌꯧꯗ꯭ꯔꯤꯌꯦꯗ ꯑꯩ ꯆꯠꯇꯦ ꯑꯗꯨꯝ ꯐꯝꯃꯒ ꯂꯩꯕꯅꯤ ꯅꯪꯒ ꯋꯥꯔꯤ ꯁꯥꯔꯒ
ꯀꯩꯅꯣ ꯆꯠꯄ ꯌꯥꯗ꯭ꯔꯣ
ꯑꯁ ꯔꯦꯁ ꯇꯧꯕꯅꯤ ꯀꯩꯅꯣ ꯑꯩꯕꯨ ꯔꯦꯁ ꯇꯧꯍꯟꯅꯤꯡꯗꯕ
ꯀꯩꯅꯣ ꯑꯣꯛꯁꯤꯡꯗꯣ ꯆꯥꯛ ꯂꯥꯝꯕꯗ ꯁꯤꯔꯝꯃꯅꯤꯀꯣ
ꯄꯤꯕ ꯂꯣꯏꯔꯦ ꯑꯗꯣ ꯍꯜꯂꯛꯄꯅꯦ ꯍꯧꯖꯤꯛꯇꯤ
ꯑꯣ ꯑꯣ
ꯅꯪꯁꯦ ꯑꯩꯕꯨ ꯔꯦꯁ
ꯅꯠꯇ‌ꯦꯗ ꯑꯣꯛꯡꯁꯤꯗ‌ꯣ ꯑꯪ ꯅ‌ꯦ ꯆꯥꯛꯕꯤꯗ꯭ꯔꯗꯤ ꯍꯧꯖꯤꯛ ꯐꯥꯎ ꯄꯤꯗ꯭ꯔꯗꯤ ꯌꯥꯔꯣꯏ ꯍꯥꯏꯌ‌ꯦ
ꯍꯣꯏ ꯅ ꯅꯪ ꯆꯦ ꯑꯣ ꯑꯣꯛꯄꯨ ꯍꯦꯟꯅ ꯅꯨꯡꯁꯤꯕ ꯃꯥꯜꯂꯦꯕꯣ ꯑꯩꯉꯣꯟꯗꯒꯤ
ꯆꯥꯛ ꯆꯥꯔꯥꯕꯅꯤꯗ ꯉꯁꯤꯗꯤ
ꯍꯣꯏ ꯆꯥꯛ ꯆꯥꯔꯦ ꯍꯣꯏꯁꯦ ꯐꯒꯤ ꯇ‌ꯧꯕꯅꯤꯍ‌ꯦ
ꯅꯠꯇꯦ ꯑ‌ꯣ ꯍꯧꯖꯤꯛ ꯅꯪ ꯍꯜꯂꯛꯄ꯭ꯔꯣ
ꯍꯧꯖꯤꯛꯅ ꯍꯜꯂꯛꯑꯦ ꯑꯗꯣ ꯑꯗꯨꯝ ꯐꯝꯃꯒ ꯂꯩꯑꯦ ꯔꯦꯁ ꯇꯧꯕꯗꯣ ꯋꯥꯏꯑꯦꯕꯥ ꯐꯠꯐꯠ ꯐꯠ ꯆꯠꯄꯗꯣ ꯉꯝꯗꯦ
ꯑꯗꯨꯗꯤ ꯀꯣꯏꯔꯛꯑꯣ ꯑꯩꯒꯤ ꯌꯨꯝꯁꯨ ꯑꯩꯈꯣꯏ ꯏꯆꯦꯒꯤ ꯌꯨꯝꯁꯨ
ꯑꯁ ꯀꯣꯏꯔꯛꯀꯦꯀꯣ ꯑꯁꯦꯡꯕ ꯍꯌꯦꯡꯗꯤ ꯀꯣꯏꯔꯛꯀꯦ ꯈꯪꯗ‌ꯦ ꯑꯩ ꯑꯃꯨꯛ ꯍꯥꯏꯔꯛꯀꯦ ꯀꯣꯏꯔꯛ ꯀꯣꯏꯔꯛꯑꯗꯤ
ꯑꯣ
ꯑꯥ ꯑꯥ ꯎꯝ ꯑꯩ ꯀꯩꯅꯣ ꯑꯩ ꯆꯠꯄ ꯍꯧꯔꯒꯦ ꯑꯗꯨꯗꯤ ꯊꯝꯃꯒꯦꯀꯣ
ꯎꯝ ꯎꯝ ꯊꯝꯃ‌ꯦ ꯑꯗꯨꯗꯤ